ꯑꯣ
ꯍꯜꯂꯣ
ꯍꯥꯎ
ꯎꯝ ꯇꯥꯔꯕꯣ
ꯇꯥꯏꯌꯦ ꯇꯥꯏꯌꯦ ꯊꯪꯉꯣꯛꯗꯛꯑꯣ ꯌꯥꯏꯌꯦꯦ
ꯑꯩꯈꯣꯏꯒꯤ ꯑꯉꯥꯡ ꯑꯃ ꯑꯉꯥꯡ ꯑꯃꯅꯦ
ꯑꯥ
ꯄꯁ ꯀꯩꯅꯣ ꯂꯩꯕꯅꯦꯕ ꯃꯣꯏꯁꯤ ꯐꯩ ꯍꯥꯏꯅꯤ ꯑꯦꯟꯖꯥꯡ ꯀꯨꯏꯗ꯭ꯔꯕꯅꯦꯕꯀꯣ ꯑꯩꯅ ꯃꯣꯏ ꯏꯁꯇꯗꯤ ꯃꯦꯇꯔꯤꯌꯦꯜꯗꯣ ꯥꯏ ꯁꯦꯒꯥꯏꯊꯣꯛꯈ꯭ꯔꯕ ꯃꯃꯥꯟꯅ ꯃꯣꯏ ꯇꯧꯕꯗ ꯁꯦꯒꯥꯏꯈ꯭ꯔꯦꯅ ꯌꯨꯝꯗ ꯄꯨꯣꯔꯛꯇꯕꯤ ꯂꯥꯛꯑꯦꯕꯀꯣ ꯂꯃꯥꯏ ꯑꯅꯤꯃꯨꯛ ꯂꯃꯥꯏ ꯑꯅꯤꯃꯨꯛ ꯇꯥꯍꯧꯔꯦ ꯑꯗꯨꯅ ꯅꯣꯏ ꯑꯉꯥꯡꯗꯨꯒ ꯃꯥꯡꯒ ꯃꯥꯟꯅꯩꯗꯅ ꯑꯗꯣ ꯦꯔꯧ ꯁꯝꯗ ꯇꯧꯒꯦ ꯀꯃꯥꯏꯅ ꯇꯧꯕꯅꯣ ꯈꯣꯠꯄꯅꯣ ꯑꯗꯨ ꯍꯪꯒꯦ ꯇꯧꯅꯤ
ꯌꯥꯅꯤꯌꯦ ꯑꯩꯈꯣꯏ ꯑꯉꯥꯡ ꯂꯩꯕꯅꯤꯣꯕꯥꯅꯦ ꯑꯩꯈꯣꯏꯁꯨꯅꯦ
ꯎꯝ
ꯁꯣꯏꯗꯅ ꯑꯇꯣꯝꯗꯨꯗꯦꯗ ꯁꯦꯒꯥꯏꯑꯕ ꯈꯣꯠꯇ ꯑꯅꯝꯕ ꯃꯇꯝꯗꯗꯤ ꯃꯣꯏ ꯆꯍꯤꯗꯣ ꯀꯅꯥ ꯈꯦꯅꯔ ꯃ ꯀ ꯈ ꯊ ꯅꯔ ꯀ ꯀꯥ ꯑ ꯀꯥꯏ ꯎꯝ ꯍꯅꯥ ꯍꯇ ꯍꯣ ꯑꯗꯨ ꯀꯥꯃꯧ ꯅꯠꯇ꯭ꯔꯒꯁꯦ ꯂꯧꯁꯣꯛꯒ ꯑꯗꯨꯝ ꯇꯧꯋꯕ ꯗ
ꯑꯥ
ꯗꯤ ꯀꯥꯏꯦ
ꯃꯊꯪꯅꯦ ꯑꯗꯨꯃꯥꯏꯅ ꯇꯧꯕꯅꯦ ꯑꯥꯔ ꯃꯊꯥ
ꯔ ꯇꯗ ꯂꯒ
ꯆꯥꯏ ꯇꯥꯏ ꯀꯣꯟꯊꯗꯤ ꯂꯣꯏꯔꯦ ꯀꯣꯟꯊꯥꯡꯁ ꯑꯗꯨꯃꯥꯏꯅ ꯇꯧꯗꯗꯤꯕ
ꯑꯩꯈꯣꯏꯗ ꯑꯩꯈꯣꯏꯗ ꯁꯦ ꯍꯥꯏꯔꯒꯦꯀꯣ
ꯑꯥ
ꯍ ꯇ ꯇꯔ ꯆ ꯂ ꯎ ꯑ
ꯍꯥꯏ
ꯁꯤꯒꯥꯏ ꯑꯗꯨꯝ ꯄꯨꯖꯔꯛꯑꯣ ꯖꯦꯔꯣꯛꯁ ꯇꯧꯕꯗꯨꯗꯤ ꯐꯣꯇꯣꯗꯒꯤ ꯀꯦꯃꯦꯔꯥ ꯅꯝꯃꯒ ꯀꯥꯞꯊꯣꯛꯄꯒꯤꯑꯣꯡ ꯆꯦꯡꯒꯦꯅ ꯍꯥꯏꯖꯦ
ꯑꯉꯅ ꯍ ꯍꯔꯛꯄꯒ ꯀꯩꯅꯣ ꯇꯧ ꯇꯧꯕꯣ ꯇꯥꯏꯔꯩꯖꯔꯣ ꯈꯥꯏꯗ ꯇ꯭ꯋꯤꯇꯔꯗ ꯅꯝ ꯍꯥꯞꯄꯒ ꯇꯍꯧꯕꯗꯨꯅ ꯐꯩꯌꯦ ꯐꯣꯇꯣꯗ ꯀꯥꯞꯍꯧꯕꯗꯨꯗꯤ ꯃꯅꯤ ꯀꯃꯒꯤ ꯇꯧꯄꯥꯥꯟ
ꯑꯗꯨ
ꯀ
ꯑꯗꯨꯗꯒꯤ ꯑꯩꯁꯦ ꯃꯊꯥ ꯁꯥꯔꯕ ꯍꯥꯏꯇꯥꯔꯦ ꯑꯁ ꯀꯔꯤꯅꯣ ꯀꯔꯤꯗꯧꯔꯣ ꯀ ꯊꯩꯅꯣ ꯍꯥꯏꯗꯩ ꯑꯉꯥꯡꯅ ꯁꯥꯏꯗꯒꯤ ꯀꯂꯥ ꯀ꯭ꯂꯥꯁ ꯃꯥꯟꯅꯔꯤꯁꯦ ꯈꯪꯗꯦꯕꯀꯣ ꯂꯣꯏꯔꯨꯔꯗꯤ ꯂꯣꯡꯕ ꯃꯣꯏꯅꯤ ꯃꯃꯥꯟꯂꯕꯤꯅꯤ ꯃꯃꯥꯟꯅꯕꯅꯤꯅ ꯇꯧꯅꯁꯤꯗꯔꯣ
ꯎꯝ
ꯑꯗ ꯈꯪꯕꯩ ꯋꯥꯅꯤꯅ ꯑꯗꯨ ꯅꯠꯇ꯭ꯔꯗꯤ ꯑꯩꯁꯨ ꯂꯧꯍꯜꯜꯂꯤꯕ ꯍꯪꯒꯥꯝ ꯃꯔ ꯂꯧ
ꯂꯩ ꯇ ꯌꯥꯦ ꯇꯌꯦꯜ ꯅꯝꯕꯗ ꯐꯕꯅꯦ ꯀꯦꯃꯦ ꯂꯩ ꯅꯪ ꯑꯗꯨꯝ ꯂꯧ ꯂꯥꯛꯑꯒꯅꯤ ꯐꯔꯣ ꯁꯣꯁꯣ ꯑꯔꯥꯡꯅ ꯁ
ꯑꯩꯈꯣꯏꯗꯣ ꯀꯔꯝꯕꯗꯤ ꯑ ꯊꯝꯗꯀꯣ ꯍꯦꯛ ꯄꯤꯊꯣꯔꯛꯄꯗꯅꯦ ꯍꯥꯟꯅꯗꯤ ꯍꯗ ꯑꯐꯧꯕ ꯆꯠꯂꯦ ꯇꯍꯧꯗ꯭ꯔꯕ ꯑꯗꯨꯝ ꯒꯣꯜ ꯂꯩꯔꯅ ꯇꯥꯅꯤ ꯍꯥꯏꯗꯤ ꯎ ꯑꯩꯈꯣꯏꯅꯒ ꯎꯗ꯭ꯔꯤꯉꯩꯗꯀꯣ ꯂꯥꯏꯛ ꯄꯥꯛꯀꯥꯟꯒ ꯆꯪꯖꯜꯂꯒ ꯍꯦꯛꯇ ꯁꯦꯒꯥꯏ ꯉꯪꯍꯧꯗꯦ ꯈꯥꯗꯒ ꯃꯣꯏꯕꯨ ꯍꯥꯏꯌꯦꯗꯅ ꯌꯥꯝ ꯇꯥꯦ ꯅꯪ ꯆꯥꯛ ꯆꯥꯔꯕꯣ
ꯁꯥ ꯐꯜꯂꯤ ꯁꯥꯇꯔ
ꯎꯝ ꯐꯣꯏ ꯐ ꯍꯥꯏ ꯀ ꯣꯏ ꯂꯥꯛꯑ ꯑꯗꯨꯅꯤꯅ ꯀꯩꯅꯣ ꯇ ꯎꯝ ꯀ ꯊꯃꯒ ꯀꯩ ꯎꯝꯦꯟ ꯀꯥꯟ ꯐꯥꯎꯗ ꯄꯨꯖ ꯇꯔ ꯆꯥ
ꯍꯩ ꯍꯩ ꯏꯟꯁꯥꯡ ꯊꯣꯡꯉꯤꯅꯣ
ꯀ ꯀꯥꯒꯤꯗꯨꯀꯥꯟꯗ ꯇꯥꯕꯣ ꯍꯜꯂꯣ ꯀꯥꯔꯣꯠ ꯑꯀꯥꯕꯤꯗꯨꯣ ꯈꯪꯕ꯭ꯔꯣ ꯀꯥꯔꯣꯠ ꯑꯀꯥꯕꯤ ꯎꯝꯇꯗꯨꯀꯥꯟ ꯍ ꯃ ꯀꯅ ꯁꯅꯤ ꯑꯗꯨꯒ ꯁꯧꯒ꯭ꯔꯤ ꯊꯣꯟꯕ ꯃꯥꯅꯦ
ꯁꯧꯍꯔꯤ ꯑꯃꯒ
ꯎꯝ ꯐꯦꯗꯤꯤꯀꯥꯔ ꯑꯣꯁꯥꯕꯤꯁꯦ ꯌꯥꯝ ꯄꯥꯝꯖꯩꯌꯦꯕꯣ ꯉꯥꯎꯋꯦꯕꯣꯏꯅꯨꯡꯗꯣ ꯅꯪꯅꯦ ꯑꯩꯈꯣꯏꯒꯤ ꯃꯥꯕꯣꯛ ꯑꯃꯅꯕꯤꯔꯛꯑꯦ
ꯑꯣ
ꯆꯠꯆꯒꯒꯤ ꯆꯥꯕ ꯑꯝꯇ ꯆꯥꯗꯦ ꯉꯥꯎꯋꯦ ꯍꯥꯏꯔꯁꯨ ꯄꯥꯛꯅ ꯂꯩꯇꯦꯕ ꯍꯥꯏ ꯌꯣꯟꯕ ꯐ ꯑꯣꯏꯣꯔꯤꯁꯤꯁꯨ ꯎꯃꯜꯗꯤ ꯁꯨꯡꯉꯩ ꯂꯩꯗꯦ ꯃꯤꯅ ꯐꯤꯖ ꯆꯥꯏ ꯑꯩꯈꯣꯏꯒꯤꯒꯗꯤ ꯊꯥꯗꯦꯀꯣ ꯑꯗ ꯉꯧꯀꯦꯅ ꯁꯦꯝꯃꯝꯃꯤ ꯈꯨꯄꯥꯟꯁꯤꯦ ꯅꯇ꯭ꯔꯥ ꯀꯩꯅꯣꯝꯇꯕꯨ ꯂꯩꯔ ꯆꯥꯗꯦꯅꯦ ꯍꯣꯏ ꯊꯥꯏꯅꯗꯤ ꯆꯥꯈ꯭ꯔꯦ ꯑꯗꯣ ꯍꯧꯖꯤꯛꯀꯥꯟ ꯀꯨꯏꯔꯦꯠ ꯆꯦ ꯂꯩꯔ ꯆꯥꯗꯕ ꯌꯦ ꯀ ꯍꯥ ꯄꯒ ꯁꯥ
ꯌꯥꯝ ꯆ ꯍꯥꯎꯕꯩ ꯁꯪꯅ ꯉꯧꯕ ꯑꯃ ꯂꯩꯕꯅꯦ
ꯎꯝ ꯀꯗꯦꯝ ꯀꯦꯝ ꯂꯥꯎꯨꯗꯧ
ꯑꯅꯦ ꯌꯥꯝ ꯁꯅ
ꯃꯣꯏꯁꯦ ꯏꯁꯥ ꯏꯁꯥꯁꯨ ꯌꯥꯝ ꯐꯕꯅꯤꯁꯦ ꯃ ꯑꯁ ꯇ ꯌꯥ ꯀꯩ ꯍꯥꯏꯗꯨꯅ ꯃꯣꯏꯁꯦ ꯎ ꯑꯥꯥꯁ ꯈꯛꯇ ꯇꯥꯛꯄꯤꯗꯧꯅꯦꯕꯣ ꯑꯗꯨꯝ ꯏꯁꯥꯗ ꯃꯣꯏꯁꯦ ꯌꯥꯝ ꯐꯕ ꯄꯣꯠ ꯑꯣꯏꯗꯅ ꯑꯩꯈꯣꯏꯗ ꯑꯦꯟ ꯑꯣ ꯀꯩ ꯍꯥꯏ ꯑꯣꯛꯁꯤꯗꯦꯟ ꯀꯩꯀꯩ ꯍꯥꯏꯒꯦꯔꯥ ꯆꯄꯤꯔꯤꯗꯕ ꯑꯗꯨꯃ ꯇ ꯊꯔ ꯊꯔꯑꯣ ꯃꯤꯦ ꯑꯗ ꯋꯥꯦ ꯀꯣꯗꯤ ꯂ ꯑ ꯊꯕ ꯑꯩꯗꯤ ꯈꯥꯏ ꯈꯣꯠꯂꯤ ꯍꯩꯅꯗꯦ ꯀ ꯍꯥꯏꯕ ꯃꯤꯗꯣ ꯍꯔꯅꯤ ꯁꯤ ꯊꯔ ꯎ ꯅꯗꯤ ꯊꯃꯥ ꯐꯅ ꯂꯩꯗꯦ
ꯑꯩꯈꯣꯏ ꯊꯣꯡꯕ ꯍꯍ ꯃ ꯑꯩꯈꯣꯏ ꯑꯩꯗꯤ ꯆꯥꯛꯈꯨꯝꯗ ꯆꯪꯗ꯭ꯔꯦ ꯁꯨꯝꯃꯀꯥꯟꯗ ꯐꯝꯕꯒ ꯑꯣꯏꯅ ꯂꯩꯔꯦ
ꯎꯝ
ꯃꯣꯏꯒꯤ ꯑꯁ ꯅꯨꯄꯥꯅꯤꯗ ꯅꯨꯡꯉꯥꯏꯔꯉꯩ ꯑꯩꯈꯣꯏ ꯊꯕꯛ ꯆꯤꯜꯂꯗꯤ ꯅꯨꯄꯤ ꯑꯩꯈꯣꯏꯗꯤ ꯌꯥꯎꯗꯕ ꯌꯥꯗꯦ
ꯄꯥꯅ ꯀꯣ ꯃꯅꯤ ꯆꯨꯝꯃꯦ ꯄ
ꯃꯥꯡꯉꯩꯗꯒꯤꯌꯦ ꯆꯠꯅꯕꯤꯤꯦꯅ ꯂꯥꯛꯑꯦꯅꯜꯂꯅꯁꯨ ꯑꯣꯏꯗꯣꯏꯅꯦ ꯑꯗ ꯍ ꯁꯤ ꯑꯃꯛ ꯈꯔꯗꯤ ꯌꯥꯔꯕꯅꯤꯅ ꯍꯥꯟꯅꯒ ꯃꯥꯟꯅꯗꯕꯅꯤ
ꯎꯝ ꯑꯗꯨ ꯑꯣꯏꯔꯁꯨ ꯅꯨꯄꯥꯒ ꯅꯨꯄꯤꯒꯁꯦꯛꯇ ꯃꯥꯟꯅꯗꯦꯕ ꯀꯥꯥꯁꯦ ꯆꯥꯛ ꯊꯣꯡꯗꯦꯅ ꯀꯩꯗꯤ ꯀꯕꯥꯁ ꯊꯣꯡꯒ ꯌꯥꯗꯦ ꯍꯥꯏꯕꯒꯤ ꯀꯩꯅꯣꯝꯃ ꯔꯨꯜꯁ ꯑꯃ ꯂꯩꯇꯅ ꯇꯧꯕ ꯀꯁꯁꯦ
ꯍꯣꯏ
ꯑꯩꯗꯤ ꯌꯥꯝ ꯄꯜꯗꯦ ꯃꯆꯥ ꯃꯁ ꯑꯣꯏ ꯃꯁ
ꯈꯨ ꯆꯤꯡꯗ ꯅꯣꯏꯗꯤ ꯀꯩ ꯊꯣꯡꯉꯕ ꯃꯤ ꯂꯩꯃꯥꯟꯅꯕ
ꯑꯗꯤ ꯀꯩꯅꯣꯃ ꯇꯧꯈꯔꯦ ꯌꯥꯝ ꯏꯔꯣꯜꯂꯦ ꯃꯥ ꯀꯥꯡꯉꯧ ꯑꯃ ꯉꯧꯅꯦꯅ ꯊꯥꯍꯧꯕꯅꯦ ꯍꯥꯟꯅ ꯊꯨꯝꯖꯥꯡꯈꯩꯁꯥ ꯉꯧꯅꯦꯕ ꯊ ꯊꯥꯡ ꯉꯧꯕꯗꯣ
ꯎꯝ ꯃꯕꯤꯌꯥ ꯁꯔꯗꯅ ꯄꯨꯏꯅꯦ ꯎꯝ ꯊꯅꯄꯤꯒ ꯆꯗꯦ ꯑ ꯀ
ꯍꯣꯏꯅꯦ ꯉꯁꯤꯅ ꯆꯥꯔꯁꯦ ꯆꯥꯅꯦ ꯑ ꯊꯥ ꯀꯌꯥꯒꯤ ꯃꯇꯨꯡꯗꯅꯣ ꯈꯪꯕ꯭ꯔꯥ ꯌꯥꯝ ꯌꯥꯝ ꯀꯨꯏꯔꯕ ꯃꯇꯝ ꯆ ꯅꯅꯦ ꯅ ꯆꯅ ꯀ ꯍꯥꯏꯇꯥꯔꯦ ꯑꯩꯅ ꯆꯥꯅꯤꯡꯉꯦ ꯂꯩ ꯇꯨꯔꯦ ꯑꯗꯨꯗꯨꯒ ꯁꯃꯥꯏꯅ ꯊꯣꯡꯅ ꯇꯧꯋꯅꯤ
ꯁꯤꯔꯒꯦ ꯐ ꯃꯣꯏ ꯑꯦꯛꯖꯥꯝ ꯀꯨꯏꯗ꯭ꯔꯕꯅꯤ ꯑꯉꯥꯡꯈꯗꯤ ꯑꯁ ꯑꯩꯒꯤꯅꯦ ꯑꯉꯥꯡ ꯂꯥꯏꯔꯤꯛ ꯇꯥꯛꯄꯗꯁꯨ ꯅꯣꯏ ꯁꯪꯖꯔꯅꯤ ꯍꯧꯖꯤꯛꯀꯥꯟꯗꯤ ꯑꯉꯥꯡꯗꯣ ꯀꯩꯅꯣ ꯇꯧꯋꯦꯕ ꯎꯝ ꯑꯦꯛꯖꯥꯝ ꯃꯤ ꯃꯔꯤ ꯃꯉꯥꯟꯅꯤ ꯀꯇꯉ ꯁꯗꯤ ꯃꯥꯅꯔ ꯇꯣ ꯃꯥ ꯑ ꯁꯀꯨꯜ ꯆꯀꯅꯤ ꯑꯗꯨꯔꯒꯅ ꯅꯪ ꯍꯧꯖꯤꯛꯇꯤ ꯍꯣꯏ ꯂꯣꯏꯁꯤꯟꯕ ꯂꯣꯏꯅꯈ꯭ꯔꯦ ꯍꯜꯂꯛꯑꯒ ꯑꯣꯏꯅ ꯇꯧꯔꯒꯦꯔꯥ
ꯃꯥ
ꯎꯝ ꯎꯝ ꯅꯪ ꯦꯔꯣ ꯇꯧꯕꯗꯣ ꯎꯝ ꯑꯦꯛꯖꯥꯝꯗ ꯅꯨꯃꯤꯠ ꯃꯔꯤ ꯃꯉꯥꯏꯈꯛ ꯉꯥꯏꯔꯗꯅꯅꯦ ꯑꯁ ꯉꯥ ꯂꯥꯏꯔꯤꯛ ꯆꯥꯛꯄꯒꯔꯦ ꯀꯤꯆꯨ ꯑꯃ ꯇꯣꯑꯣ ꯑ ꯀꯁ ꯁꯦꯟꯅꯅꯕꯒꯗꯅꯦ ꯑꯁ ꯐꯔꯛꯇꯤꯀꯣ ꯂꯝ ꯑꯃꯔꯣꯝꯗ ꯍꯦꯟꯅꯔꯤꯕ ꯅꯨꯄꯥ ꯃꯆꯥ ꯉꯥꯛꯇ ꯍꯥꯏꯔꯗꯅ ꯑꯣ ꯏꯃꯩ ꯑꯃꯕꯖꯥꯅꯤ ꯑꯃꯥꯕꯨ ꯂꯥꯡꯅꯒꯠ ꯑ ꯑꯃꯃꯕꯨ ꯀꯧꯕ ꯂꯥꯡꯉꯒꯠꯔ ꯂꯥꯏꯀꯤ ꯁꯅꯦꯌꯥ ꯍꯣꯏ ꯇꯥꯛꯄꯗꯣ ꯁꯤꯡꯒꯦ ꯇꯧꯕꯒꯤ ꯑꯃ ꯂꯩꯗꯥꯏꯅꯦ ꯇꯥꯎꯑꯣꯏꯗꯣꯏ ꯍꯣꯠꯅꯔꯅꯦꯕ ꯀꯤꯗꯕꯗꯣ
ꯑꯣꯥ
ꯑꯃꯃ ꯃꯀ ꯂꯩ ꯁꯤꯈꯤꯕꯈꯤꯕ ꯐ꯭ꯔꯦꯟ ꯍꯠꯇꯒꯤ ꯂꯝꯗꯣ ꯍꯦꯔꯦꯕ ꯑꯗꯨꯝ ꯉꯥꯎꯁꯕꯗꯣ ꯌꯥꯝ ꯄꯥꯝꯃꯦꯕ ꯑꯡ ꯍꯥꯏꯑꯣ ꯅꯣꯏꯒꯗꯤ ꯀꯩꯅꯣ ꯇꯧꯗꯕ꯭ꯔꯣ ꯉꯥꯡꯅꯕ ꯌꯥꯕ꯭ꯔꯣ
ꯑꯂꯝ ꯑꯉꯥꯡ ꯑꯁꯅꯤ ꯃꯦꯇꯔꯤꯌꯦꯜ ꯄ ꯄꯨꯣꯔꯛꯇ꯭ꯔꯦ ꯍꯥꯏꯁꯤꯅꯦ
ꯑꯗ ꯊ ꯈꯔ ꯑꯗꯥ ꯇꯝ ꯈꯥ ꯃꯣ ꯎꯝ ꯃꯣꯏ ꯌꯥ ꯁꯤꯀꯣ ꯎꯝ
ꯎ ꯍꯅ ꯑꯗꯨꯗꯤ ꯑꯩꯗꯣ ꯍꯣꯔꯦꯟ ꯉꯥꯏꯍꯥꯛ ꯂꯩꯔꯒ ꯂꯥꯛꯀꯦꯕꯀꯣ
ꯎꯝ
ꯑꯗꯨꯒ ꯀꯩꯅꯣ ꯇꯧꯔꯁꯦ ꯂꯧꯔꯒꯦ ꯑꯗꯨꯒ ꯇꯧꯔꯒꯦ ꯐꯣꯇꯣ ꯑꯣꯏꯅ ꯀꯥꯞꯄꯅ ꯐꯕ꯭ꯔꯥ ꯉꯥꯛꯇꯪ ꯐꯔꯨ ꯐꯕ꯭ꯔꯥ ꯁꯦꯅ ꯈꯜꯂꯤꯁꯦ
ꯀꯟꯔꯣ ꯇ ꯑꯣ ꯐꯣꯇꯣ ꯀꯥꯞꯄꯗꯨꯗ ꯑꯩꯅ ꯍꯥꯏꯔꯤꯁꯤꯅꯤ ꯃꯌꯦꯛ ꯌꯥꯝ ꯁꯦꯡꯗꯕꯅꯤꯅ ꯐꯣꯇꯣ ꯀꯥꯞꯄꯒ ꯂꯩꯔꯦ ꯑ ꯇꯧꯕꯗꯣ ꯑꯩ ꯃꯃꯥꯡ ꯇꯧꯗ꯭ꯔꯦꯕ ꯑꯩꯈꯣꯏꯒꯤꯅꯦ ꯁꯨꯃꯥꯏꯅ ꯇꯧꯗꯅ ꯃꯥꯡ ꯑꯦꯛꯖꯥ ꯈꯅ ꯃꯥꯡꯈꯤꯕ ꯍꯅꯤꯡꯅꯦꯕ ꯀꯥꯎꯦ ꯑꯦꯛꯖꯥꯝ ꯇꯧꯕ ꯑꯗꯨꯅ ꯃꯥꯒꯤ ꯁꯤꯒꯤ ꯃꯆꯒꯤ ꯐꯣꯇꯣꯕꯨꯗꯤ ꯀꯥꯊꯍꯧꯕꯁꯦ ꯍꯤꯒꯥꯏꯒꯦꯜꯂꯅ ꯈꯪꯕꯒꯤ
ꯇꯥꯗꯔꯦ
ꯑꯗꯨꯗꯨꯒ ꯐꯣꯇꯣ ꯀꯥꯞꯄꯒ ꯑꯣꯏꯅ ꯏꯔꯣꯁꯨ ꯇꯧꯔꯨꯔꯦꯕ ꯁꯦꯔꯥꯏꯔ ꯃꯇꯨꯡꯗ ꯑꯩꯅ ꯐꯣꯟꯗ ꯀꯥꯞꯊꯠꯀꯕꯗꯣ ꯑꯗꯨꯗꯨꯒ ꯔꯦꯡ ꯇꯧꯕ ꯆꯠꯀꯥꯅꯤꯅꯅꯦ ꯑꯃꯨꯛꯛꯇꯣꯏꯕ ꯑ ꯉꯧꯔꯣ ꯉꯧꯔ ꯃꯌꯦꯛꯇꯣ ꯏꯁꯦꯡ ꯁꯦꯡꯅ ꯇꯥꯔꯁꯦꯕ ꯃꯌꯦꯛ ꯈꯪꯗꯕ ꯏꯪꯂꯤꯁꯇꯗꯤ ꯈꯔ ꯐꯔ ꯑꯗꯩ ꯀ꯭ꯂꯥꯁ ꯋꯥꯟ ꯀꯔꯝꯅ ꯃꯩꯇꯩ ꯃꯌꯦꯛ ꯍꯤꯟꯗꯤ ꯈꯕ ꯌꯥꯎꯔꯛꯏꯗꯅꯣ ꯑꯗ ꯍꯤꯟꯗꯤꯗ ꯃꯣꯏꯗꯣ ꯄꯥ ꯈꯔ ꯉꯥꯛꯇ ꯅꯠꯇꯦ ꯍꯪꯉꯤꯗꯣ ꯑꯃ ꯇꯛꯁꯤꯟꯅꯕꯒꯨꯝꯕ ꯈꯔ ꯍꯥꯏꯗꯤ ꯂꯩꯗꯅ ꯀꯒ ꯁꯤꯒ ꯄꯨꯜꯂꯒ ꯁꯤ ꯀꯣ ꯇꯧꯏꯤ ꯇꯥꯏꯒ ꯑꯗꯨꯒꯕ ꯌꯥꯎꯄꯅꯦ ꯑꯗꯨꯒꯨꯝꯕꯗꯣ ꯇꯛꯁꯟꯅꯅꯕ ꯌꯥꯎꯔꯛꯑꯀꯥꯟꯗꯗꯤ ꯀꯣꯛꯇꯣ ꯁꯥꯔꯦꯗꯣ ꯑꯃ ꯎ ꯂꯥꯏꯔꯤꯛꯇꯁꯨ ꯌꯥꯎꯗꯦ ꯑꯣꯖꯥꯅ ꯐꯪꯗꯤ ꯑꯣ ꯄꯣꯠ ꯑꯣꯏꯕꯒꯤ ꯃꯌꯦꯛꯇꯣ ꯈꯪꯉꯝ ꯃꯥ ꯃꯥ ꯄꯥꯔꯒ ꯅꯨꯡꯉꯥꯏꯇꯕ ꯌꯥꯝ ꯌꯥꯎꯈꯤꯕꯑꯕ ꯁꯤꯅꯅꯦ ꯑꯦꯛꯛꯇꯦꯔ ꯐꯥꯕꯅꯦꯕ ꯑꯗꯨꯅ ꯅꯪ ꯍꯣꯔꯦꯟ ꯄꯨꯒꯦ ꯍꯥꯏꯔꯒ ꯨꯖꯦꯔꯦꯛꯇꯣ ꯇꯧꯊꯣꯛꯑꯒ ꯄꯨꯑꯕ ꯑꯗꯨꯃꯥꯏꯅ ꯋꯥꯏ ꯌꯥꯝ ꯐꯪꯉꯅꯤ ꯍꯈꯣꯏ ꯊꯦꯡꯅꯔꯕꯅꯤꯀꯣ ꯑꯩꯈꯣꯏ ꯑꯉꯥꯡꯗꯣ ꯃꯊꯣꯡ ꯆꯥꯗꯦ
ꯎꯝ ꯃꯥ
ꯑꯁꯦꯡꯕ ꯃꯇꯤꯟ ꯎꯝ ꯑꯁꯦꯡꯕ ꯃꯇꯤꯟꯀꯣ ꯑꯗꯨꯅ ꯌꯥꯝ ꯐꯕꯦ ꯍꯦꯟꯅꯅꯤ ꯇꯗꯔ꯭ꯦ ꯑꯦꯛꯖꯥꯝꯁꯨ ꯀꯨꯏꯗ꯭ꯔꯅꯤꯅꯣ ꯀꯩꯅꯣ ꯍꯥꯟ ꯊꯣꯛꯄꯅꯦ ꯑꯥ ꯁꯥꯏꯟ ꯍꯥꯟꯅ ꯊꯣꯛꯄꯅꯤ
ꯁꯥꯏꯟꯁ ꯍꯥꯟꯅ
ꯔꯨꯇꯤꯟꯕꯨꯗꯤ ꯈꯪꯉꯝ ꯔꯨꯇꯤꯟ ꯔꯨꯇꯤꯟ ꯄꯤꯔꯕꯅꯤ ꯅꯪ ꯈꯪꯉꯝꯃꯅꯤꯗ
ꯌꯦꯡꯗꯦꯗ ꯑꯩꯅ ꯉꯁꯤ ꯌꯦꯡ ꯈꯅꯥꯊ ꯍꯧꯔꯛꯏꯁ ꯀꯣꯏꯊꯤꯊꯤꯕ ꯍꯧꯔꯛꯏꯁ
ꯎꯝ
ꯁꯥꯡꯉ ꯁꯥꯟ ꯈꯛꯅꯦ ꯁ ꯁꯥꯟ ꯈ ꯈꯛ ꯀꯦꯍꯟꯗ꯭ꯔꯗꯤ ꯃꯣꯏꯁꯦ ꯀꯦꯕ ꯈꯣꯠꯄꯗ ꯁꯨꯝ ꯆꯠꯂꯤꯉꯩ ꯈꯒꯠꯁꯨ ꯐꯨꯗꯕꯕ ꯈꯣꯠꯇꯦ ꯑꯉꯥꯡꯁꯩ ꯅꯨꯡꯁꯤꯁꯤ ꯂꯥꯛꯁꯨ ꯅꯠꯇ꯭ꯔꯥ
ꯎꯝ
ꯈꯤꯇꯪꯀꯤꯈꯤꯇꯪ ꯊꯣꯠ ꯔꯔꯤ ꯇꯔꯦ ꯑꯁ ꯑꯗꯩꯅꯦ ꯁ꯭ꯀꯨꯜꯁꯤꯅꯁꯨ ꯂꯨꯏꯌꯦꯕ ꯁꯤꯗꯤ ꯃꯇꯦꯦꯔꯤꯌꯦꯜꯁꯦ ꯌꯥꯝ ꯁꯥꯡꯉꯦꯕꯀꯣ ꯁꯥꯡꯗ꯭ꯔꯅꯦ ꯑꯗꯨꯅꯅꯦ ꯃꯥꯒꯤ ꯑꯩꯈꯣꯏ ꯑꯉꯥꯡꯗꯣ ꯑꯉꯥꯡ ꯑꯣꯏꯅ ꯂꯥꯏꯔꯤꯛ ꯇꯝꯃꯤꯕꯅꯤꯅ ꯄꯤꯛꯏꯕꯅꯤ ꯑꯗꯨꯅ ꯑꯁ ꯃꯁꯥꯒ ꯆꯥꯟꯅꯗꯕꯒꯤ ꯋꯥꯕꯅ ꯀꯌꯥꯝꯗꯤ ꯋꯥꯏ ꯈꯪꯕ꯭ꯔꯥ
ꯑꯉꯥꯡ ꯑꯆꯧꯕ ꯑꯃ ꯂꯩꯕ꯭ꯔꯣ ꯑꯋꯥꯡꯕ ꯑꯃ
ꯂꯩ ꯑꯩꯈꯣꯏ ꯑꯗꯨꯅ ꯑꯩꯈꯣꯏ ꯀꯀꯟ ꯊꯪꯅꯕ ꯀꯀꯥ ꯑꯉꯥꯡꯅꯦ
ꯂꯝ ꯌꯥꯝ ꯍꯦꯟꯕ ꯃꯥꯜꯂꯦꯅꯦ
ꯈꯪꯗꯦ ꯈꯪꯗꯦ ꯑꯍꯦꯟꯕꯈꯩ ꯑꯩꯩꯈꯣꯏ ꯄꯨꯜꯂꯞ ꯄꯨꯟꯖꯤꯜꯂ ꯂꯩꯔꯕꯅꯦ
ꯎ
ꯉꯥꯡꯅꯕꯒ ꯑꯝꯇ ꯉꯝꯕ ꯅꯠꯇ꯭ꯔꯦ ꯑꯩꯈꯣꯏ ꯀꯩ ꯍꯥꯏꯗꯣꯏꯅꯣ ꯈꯪꯗꯦ ꯉꯥꯡꯕꯗꯒ ꯂꯧꯕ ꯅꯠꯇꯦ ꯐꯨꯁꯨ ꯐꯨꯏꯌꯦꯕ ꯃꯃꯥ ꯍꯣꯏꯅ ꯌꯥꯝꯅ
ꯑꯣ
ꯑ ꯁꯥꯇꯤ ꯕꯅꯤꯍꯦ ꯁ꯭ꯀꯨꯜꯗꯩꯒꯁꯦ ꯀꯩꯅꯣ ꯌꯥꯝ ꯂꯥꯛꯈ꯭ꯔꯥꯖꯥꯠꯅꯦ ꯀꯝꯄ꯭ꯂꯦꯟ ꯌꯥꯝ ꯂꯥꯛꯄꯅꯤ ꯈꯔ ꯑꯗꯨꯝ ꯇꯧꯕ ꯑꯉꯥꯡꯅꯤ ꯅꯪ ꯀꯥꯏ ꯊꯦꯡꯅꯔꯨꯏꯅꯣ ꯂꯝꯍꯦꯟꯕꯗ